ꯀꯩꯗꯧꯔꯤꯅꯣ
ꯐ꯭ꯔꯤ ꯂꯩ ꯍꯧꯖꯤꯛꯇꯤ ꯇ꯭ꯔꯛ ꯂꯣꯏꯕ ꯉꯥꯏꯔꯒ ꯂꯩꯌꯦꯦ ꯅꯪꯗꯤ
ꯑꯩꯗꯤꯦ ꯑ ꯀꯣꯜꯗꯥꯛꯄꯗꯨ ꯄꯤꯛ ꯇꯧ ꯍꯧꯖꯤꯛꯀꯤꯗ ꯀꯣ ꯂꯥꯛꯄꯗꯨ ꯄꯤꯛ ꯇꯧꯕ ꯍꯥꯏꯗꯕ ꯋꯥꯅꯤ ꯍꯥꯏꯕꯗꯤ ꯁꯋꯥꯏꯠ ꯑꯗꯨꯣ ꯇꯧꯔꯃꯦꯂ
ꯑ ꯑꯗꯨ ꯑꯗꯨꯒꯤ ꯋꯥꯔꯤ ꯋꯥꯔꯤ ꯁꯥꯕ ꯌꯥꯗꯕꯅꯤ ꯁꯤꯒꯤ ꯃꯔꯝꯗ
ꯅꯪ ꯉꯥꯏꯍꯠꯒꯦ ꯈꯪꯗꯕꯒꯤ ꯆꯥꯛ ꯆꯥꯔꯕ꯭ꯔꯥ
ꯆꯥꯗ꯭ꯔꯤ ꯊꯣꯡꯕ ꯈꯖꯤꯛꯇꯪ ꯋꯥꯠꯄꯗꯤ ꯉꯥꯏꯔꯒ ꯂꯩꯌꯦ ꯂꯣꯏꯔꯒ ꯆꯥꯈ꯭ꯔꯅꯤ
ꯀꯩ ꯆꯥꯡ ꯆꯗ ꯍꯥꯏꯅꯣ
ꯑꯁ ꯉꯁꯤ ꯉꯥ ꯆꯥꯁꯤꯔꯥꯅ ꯊꯣꯡꯍꯧꯔꯤ
ꯖꯪ ꯑꯅꯤ
ꯎꯝ ꯃꯪꯗꯤ
ꯑꯩ ꯆ ꯆꯞ ꯆꯥꯜ ꯆꯞ ꯆꯥꯕꯜꯔ
ꯑꯣ ꯀ ꯏꯟꯁꯥꯡ ꯆꯥꯔꯒꯦ
ꯌꯦꯆꯥ
ꯑꯠ ꯑꯠꯆꯥ ꯐꯕꯅꯤꯅꯦ ꯑꯗꯨꯗꯤ
ꯑꯗꯨꯒ ꯍꯪꯒꯥꯝ ꯆꯝꯐꯨ ꯆꯝꯃ
ꯑꯁ ꯅꯪꯒꯤꯗꯨꯅ ꯕꯦꯁ ꯇꯥꯔꯦ ꯑꯗꯨꯗꯤ
ꯌꯥꯀꯣ ꯑꯃꯁꯨ ꯀꯂꯦꯖꯥ ꯆꯠꯇꯅꯤ ꯑꯃ
ꯑꯗꯨꯗ ꯑꯗꯨ ꯅ ꯁꯕ ꯅꯠꯇꯦ ꯆꯥꯕꯕꯨꯥꯎ ꯆꯥꯏ ꯍꯥꯏꯕꯅꯤ ꯀꯅꯣ
ꯍꯧꯖꯤꯛꯐꯥꯎ ꯌꯦꯟꯁꯥꯡ ꯐꯣꯡꯗ꯭ꯔꯦ ꯍꯥꯏꯗꯅ ꯍꯧꯖꯤꯛꯐꯥꯎ ꯏꯟꯁꯥꯡ ꯊꯣꯡꯗ꯭ꯔꯦ ꯍꯥꯏꯕ
ꯎꯝ
ꯅꯪꯗꯤ ꯀꯗꯥꯏ ꯂꯝꯗ ꯌꯦꯩꯅꯣ
ꯑꯗꯨꯒꯤꯗꯨ ꯋꯥꯆꯦꯞꯇ ꯇꯧꯁꯦ ꯁꯤꯗ ꯁꯥꯕ ꯌꯥꯗꯕꯅꯤ ꯗꯨꯕꯗꯟꯁꯤ ꯌꯥꯝꯃꯅꯦ
ꯑ ꯑꯩ ꯈꯪꯅꯕꯅꯤ
ꯑꯥ
ꯁ꯭ꯀꯨ ꯀꯥꯕ꯭ꯔꯥ
ꯑꯩꯁꯦ ꯍꯟꯗꯛ ꯃꯥꯁꯇꯔ ꯂꯣꯏꯔꯒ ꯑꯣꯖꯥ ꯑꯣꯏꯅ ꯂꯩꯕꯅꯦ ꯑꯗꯨ ꯉꯔꯥꯡ ꯅꯍꯥꯟꯗꯒꯤ ꯊꯕꯛ ꯂꯦꯞꯄꯒ ꯌꯨꯝꯗ ꯂꯩꯕ ꯏꯆꯦꯒꯤ ꯌꯨꯝꯗ
ꯑꯣ ꯑꯣ ꯑꯣ ꯑꯣ ꯀꯩ ꯁ꯭ꯀꯨꯜꯗ
ꯒ꯭ꯔꯤꯟꯂꯦꯟ ꯁ꯭ꯀꯨꯜꯗ ꯇꯧꯕ
ꯎꯝ ꯀꯥꯎ꯭ꯔ ꯦ ꯁꯤꯅꯗꯥ ꯂꯩ
ꯂꯝꯝꯗꯤ ꯃꯃꯤꯡ ꯄꯟꯕ ꯌꯥꯗꯦ
ꯑꯁꯦꯡꯕ ꯀꯩꯒꯤꯅꯣ ꯑꯩ ꯑꯩ ꯉꯁꯤ ꯈꯛꯇꯪ ꯈꯪꯉꯦ ꯑꯩꯗꯤ ꯅ ꯉꯁꯥꯏꯗꯒꯤ ꯅꯪ ꯀꯩ ꯂꯣꯝꯗꯒꯤꯅꯣ ꯀꯩ ꯂꯣꯝꯗꯒꯤꯅꯣ ꯑꯗꯨꯝ ꯍꯥꯡꯉꯒ ꯂꯩꯔꯦꯅꯦ
ꯑꯗꯦ ꯌꯥꯗꯎꯗꯦ
ꯑꯩ ꯍꯌꯡ ꯍꯧꯖꯤꯛ ꯈꯛꯇꯪ ꯈꯪꯉꯦ
ꯅꯪ ꯔꯨꯜꯁꯁꯤꯡꯗꯣ ꯐꯖꯅ ꯌꯦꯡꯗꯕ ꯃꯥꯜꯂꯦ
ꯎꯝ
ꯑ
ꯑꯗꯨ ꯑꯣꯖꯥ ꯇꯧꯕꯁꯦ ꯋꯥꯕ꯭ꯔꯥ ꯀꯃꯥꯏ ꯇꯧꯕ꯭ꯔꯥ
ꯌꯥꯝ ꯋꯥꯕꯗꯤ ꯅꯠꯇꯦꯗ ꯍꯥꯏꯗꯤ ꯀꯣꯆꯤꯡ ꯂꯧꯔꯒ ꯇꯧꯕ ꯈꯛꯇꯅꯤꯅꯀꯣ ꯀ꯭ꯂꯥꯁ ꯅꯥꯏꯟ ꯇꯨ ꯇꯨꯋꯜꯐ ꯐꯥꯎ ꯈꯛꯇꯪ ꯇꯧꯕꯅꯤꯅ
ꯀꯣꯆꯤꯡꯁꯨ ꯂꯧꯕ꯭ꯔꯣ
ꯑꯉꯥꯡꯁꯤꯡꯗ ꯀꯣꯆꯤꯡ ꯇꯧꯕ ꯃꯣꯏꯗ ꯄꯤꯕ ꯑꯩ ꯑꯣꯖꯥ ꯑꯣꯏꯅ ꯂꯩꯕ ꯁ꯭ꯀꯨꯜ ꯑꯃꯗ
ꯎꯝ ꯑꯣ ꯑꯗꯨꯗꯤ ꯗ꯭ꯌꯨꯇꯤꯗꯨ ꯌꯥꯝꯒꯅꯤ
ꯍꯥꯥ
ꯑꯣ ꯍꯣꯁꯇꯦꯜ ꯑꯣꯏꯅ ꯂꯩ ꯍꯥꯏꯕ ꯅꯇ꯭ꯔꯣ
ꯎꯝ ꯃꯣꯏꯗ ꯑꯩꯁꯦ ꯋꯥꯔꯗꯦꯟ ꯀꯝ ꯇꯤꯆꯔ ꯑꯣꯏꯅ ꯂꯩꯕ
ꯋꯥꯔꯝꯒꯅꯤ ꯑꯗꯨꯗꯤ
ꯎꯝ ꯑꯉꯥꯡꯗ ꯃꯤ ꯌꯥꯝꯗꯕꯅꯤꯅ ꯀꯩꯁꯨ ꯋꯥꯕ ꯅꯠꯇꯦ
ꯑꯣ ꯑꯗꯨ ꯑꯗꯨꯗꯤ ꯐꯅꯦ ꯅꯠꯇ꯭ꯔꯗꯤ ꯊꯕꯛꯇꯣ ꯗꯕꯜ ꯑꯣꯏꯕꯅꯤꯅꯀꯣ ꯍꯥꯏꯗꯤ ꯑꯣꯖꯥꯁꯨ ꯑꯃꯨꯛꯀ ꯋꯥꯔꯗꯦꯟꯁꯨ ꯊꯕꯛ ꯗꯕꯜ ꯑꯣꯏꯕꯅꯤꯅ ꯋꯥꯕ꯭ꯔꯥ ꯍꯥꯏꯅ ꯈꯟꯕ
ꯅꯪꯗꯤ ꯊꯕꯛ ꯇꯧꯔꯒ ꯂꯩꯕ꯭ꯔꯥ ꯅꯠꯇ꯭ꯔꯒꯅ ꯏꯁꯇꯨꯗꯦꯟ ꯑꯣꯏꯅ ꯂꯩꯕ꯭ꯔꯥ
ꯏꯁꯇꯨꯗꯦꯟꯠꯅꯤ
ꯑꯣ ꯀꯔꯤ ꯇꯝꯃꯒ ꯂꯩꯕ꯭ꯔꯥ
ꯑꯦꯝ ꯀꯣꯝ
ꯑꯁ ꯌꯥꯝ ꯐꯩꯅꯦ ꯑꯗꯨꯗꯤ
ꯐꯗꯦꯗ
ꯑꯦꯝ ꯌꯨ ꯗ ꯇꯧꯔꯤꯔꯥ
ꯍꯣꯏ
ꯑꯆꯠꯆꯥ ꯁꯅꯥ ꯑꯩ ꯄꯣꯂꯤꯇꯤꯀꯦꯜ ꯁꯥꯏꯟꯁꯇ
ꯎꯝ
ꯍꯟꯗꯛꯅ ꯂꯣꯏꯗꯣꯏꯔꯥ ꯅꯠꯇ꯭ꯔꯒꯅ ꯍꯧꯋꯤꯔꯥ ꯍꯟꯗꯛꯁꯤꯅ
ꯍꯟꯗꯛꯅ ꯂꯣꯏꯗꯧꯅꯦ
ꯑꯣ ꯅꯨꯡꯉꯥꯏꯕ꯭ꯔ ꯀꯃꯥꯏ ꯇꯧꯒꯦ ꯅꯪꯒꯤ ꯗꯤꯄꯥ꯭ꯔꯠꯃꯦꯟꯠ ꯇꯤ ꯍꯂꯣ
ꯑ ꯑꯗꯨ ꯑ ꯊꯥ ꯀꯌꯥ ꯁꯨꯔꯦ ꯊꯕꯛ ꯇꯧꯕ
ꯑꯩꯁꯦ ꯍꯟꯗꯛ ꯆꯍꯤꯗ ꯈꯛꯇꯪ ꯇꯧꯕꯅꯤꯗ ꯁꯨꯝ ꯄꯥꯔꯠ ꯇꯥꯏꯝꯒꯤ ꯑꯣꯥꯏꯅ ꯇꯧꯕꯅꯤ ꯎꯝ
ꯑꯗꯨꯝ ꯅꯨꯡꯉꯥꯏꯕ꯭ꯔꯥ
ꯅꯨꯡꯉꯥꯏꯕꯗꯤ ꯑꯗꯨꯝ ꯅꯨꯡꯉꯥꯏ ꯍꯣꯏ ꯃꯣꯏ ꯄꯦꯗꯨ ꯈꯔ ꯌꯥꯗꯕ ꯑꯗꯨꯒꯤ ꯂꯦꯞꯄ ꯑꯩꯅ ꯇꯣꯛꯄ
ꯄꯦ ꯀꯌꯥ ꯈꯛꯇꯪ ꯄꯤꯕ
ꯃꯣꯏꯗ ꯃꯉꯥ ꯇꯔꯨꯛ ꯈꯛꯇ ꯁꯥꯕꯤꯕ ꯑꯗꯨꯒꯤ
ꯑꯗꯨꯗꯤ ꯌꯥꯝ ꯋꯥꯉꯅꯤ ꯃꯉꯥ ꯇꯔꯨꯛ ꯈꯛꯇꯪ ꯒꯤꯀꯣ
ꯎꯝ
ꯍꯥꯏꯗꯤ ꯊꯕꯛꯁꯦ ꯑꯃꯨꯛꯇꯕ ꯑꯣꯏꯕ ꯑꯗꯨ ꯄꯩꯁꯥꯁꯨ ꯑꯗꯨ ꯈꯛꯇꯪ
ꯑꯇꯩ ꯑꯇꯩ ꯊꯕꯣꯛꯛꯁꯨ ꯑꯗꯨꯝ ꯊꯤꯔꯣ
ꯎꯝ ꯍꯧꯖꯤꯛ ꯑꯃꯨꯛ ꯊꯤꯔꯒ ꯂꯩꯕꯅꯦ ꯅꯣꯏ ꯊꯕꯛ ꯇꯧꯅꯤꯡꯉꯥꯏ ꯃꯐꯝ ꯂꯩꯔꯗꯤ ꯁꯖꯦꯁ ꯇꯧꯔꯛꯄ ꯌꯥꯏ
ꯀꯩꯀꯩ ꯏꯟꯇꯔꯚꯤꯌꯨꯅꯣ ꯌꯥꯝ ꯊꯣꯛꯄꯅꯦ ꯑꯦꯗꯚꯔꯇꯥꯏꯖ
ꯎꯝ
ꯇ꯭ꯔꯥꯏ ꯇꯧꯑꯣ
ꯑꯗꯨꯝ ꯐꯣꯔꯋꯥꯗ ꯇꯧꯔꯛꯑꯣ ꯎꯔꯗꯤ
ꯃꯊꯥ ꯁꯥꯕꯅꯤꯀꯣ ꯃꯥꯁꯇꯔ ꯂꯣꯏꯔꯒ ꯊꯕꯛ ꯂꯩꯇꯕꯁꯦ
ꯑꯁ ꯌꯥꯝ ꯁꯥꯕꯅꯦ ꯅꯪ ꯅꯦꯠ ꯑꯦꯛꯖꯥꯝꯗꯤ ꯊꯥꯕꯔ
ꯊꯥꯅꯤꯡꯗ꯭ꯔꯦ ꯑꯁ ꯃꯥꯁꯇꯔ ꯐꯥꯎꯕ ꯀꯥꯔꯒ ꯑꯗꯩ ꯌꯥꯝ ꯀꯩꯅꯣꯃ ꯇꯧꯔꯦ ꯑꯗꯨ ꯄꯤ ꯑꯩꯁ ꯗꯤ ꯑꯃꯨꯛ ꯇꯧꯔꯗꯤ ꯁꯤꯕ ꯇꯥꯔꯦ
ꯑ ꯅꯪ ꯏꯟꯖꯥꯡ ꯍꯥꯎꯕ ꯆꯥꯔꯒ ꯀꯔꯤꯒꯤꯅꯣ ꯅꯪ ꯌꯥꯝꯅ ꯁꯣꯟꯕꯒꯤ ꯇꯥꯏꯞꯇ ꯅꯪ ꯕꯣꯏꯁ ꯁꯦ
ꯁꯣꯜꯕꯅꯦ ꯑꯗꯨ ꯅꯪꯗꯤ ꯄꯤ ꯑꯩꯆ ꯗꯤ ꯇꯧꯗꯣꯏꯔꯣ
ꯑꯁꯤ ꯑꯩꯁꯦ ꯅꯦꯠ ꯊꯥꯕꯗꯨ ꯖꯦ ꯑꯥꯔ ꯑꯐ ꯐꯥꯎꯕ ꯉꯝꯗꯕ
ꯎꯝ
ꯖꯁ ꯄꯤ ꯑꯩꯆ ꯗꯤ ꯈꯛꯇꯪꯒꯤꯗꯤ ꯊꯣꯛꯇꯤ ꯊꯣꯛꯄꯅꯤ ꯑꯗꯣ ꯖꯦ ꯑꯥꯔ ꯑꯦꯐ ꯐꯥꯎꯗ ꯉꯝꯗ ꯍꯥꯏꯗꯤ ꯇꯟꯕ ꯑꯩꯁꯨ
ꯍꯣꯏ ꯄꯩꯁꯥ ꯃꯥꯡꯉꯦꯀꯣ
ꯎꯝ ꯖꯦ ꯑꯥꯔ ꯑꯦꯐ ꯐꯥꯎꯗꯔꯗꯤ ꯄꯩꯁꯥ ꯌꯥꯝ ꯆꯪꯒꯅꯦꯕ ꯏꯁꯀꯣꯂꯥꯔꯁꯤꯞꯁꯨ ꯌꯥꯝꯔꯣꯏꯕ
ꯎꯝ ꯑꯗꯨꯝ ꯃꯣꯏ ꯆꯔꯦꯐꯥꯎꯁꯨ ꯄꯩꯁꯥꯗꯨ ꯆꯥꯡ ꯅꯥꯏꯅ ꯄꯤꯗꯦ ꯍꯥꯏꯕ ꯃꯥꯜꯂꯦ
ꯑꯣ
ꯁꯤꯅꯤꯌꯥꯔ ꯁꯤꯡꯅ ꯍꯥꯏꯕꯗꯤ
ꯎꯝ
ꯃꯥꯔꯛ ꯀꯌꯥ ꯂꯥꯛꯄꯔ
ꯁꯔꯦꯗ ꯃꯥꯔꯖꯟꯗꯅꯤ ꯍꯥꯏꯕ ꯇꯜꯂꯦ
ꯑꯃꯨꯛ ꯑꯃꯨꯛ ꯊꯥꯗꯣꯏꯔꯣ ꯀꯃꯥꯏꯅ ꯇꯧꯗꯣꯏꯅꯣ
ꯑꯩꯁꯦ ꯍꯟꯗꯛ ꯑꯦꯛꯖꯥꯝ ꯑꯇꯣꯞꯄꯗ ꯃꯥꯏ ꯑꯣꯟꯁꯤꯟꯁꯤꯔ ꯇꯧꯕ ꯁ ꯄꯩꯁꯥꯁꯦ ꯋꯥꯠꯄꯒꯤ ꯉꯝꯃꯔꯣꯏ ꯉꯝꯃꯔꯣꯏꯗ꯭ꯔꯥꯅ ꯈꯟꯕ
ꯎꯝ ꯀꯣꯆꯤꯡ ꯂꯧꯅꯕ꯭ꯔ
ꯀꯣꯆꯤꯡꯁꯨ ꯀꯣꯔꯁ ꯑꯃ ꯂꯣꯏꯈ꯭ꯔꯦ ꯑꯩꯗꯤ
ꯀꯩꯕ ꯀꯗꯥꯏꯗ ꯀꯣꯆꯤꯡ ꯂꯧꯕꯔꯣ
ꯑꯩ ꯏꯕꯦꯝꯍꯜꯗ ꯂꯧꯕ
ꯎꯝ
ꯕꯖꯥꯔꯗ
ꯑꯣ ꯑꯥ ꯑꯣꯕꯔꯕ꯭ꯔꯤꯖ ꯃꯅꯥꯛꯇ
ꯎꯝ ꯑꯗꯨꯒꯤ ꯃꯈꯥꯗ
ꯑꯗꯨꯒ ꯑꯩ ꯀꯣꯔꯁ ꯀꯔꯤ ꯀꯣꯔꯁ
ꯖꯤ ꯑꯦꯁ ꯄ꯭ꯔꯤꯂꯤꯝꯁꯀꯤ ꯑꯣꯏꯅ ꯂꯧꯕ
ꯎꯝ ꯑꯥꯇꯨꯁꯨ ꯋꯥꯔꯝꯒꯅꯤ ꯀꯣ ꯃꯣꯏ ꯀꯣꯔꯁꯇꯨ ꯊꯥ ꯀꯌꯥꯅꯣ
ꯌꯥꯝꯕꯅꯤ ꯊꯥ ꯑꯣ ꯑꯦꯠ ꯑꯦꯠ ꯅꯠꯇꯦ ꯆꯍꯤ ꯑꯃ
ꯎꯝ ꯖꯤ ꯑꯁ ꯀꯥ
ꯁꯤꯒꯤ ꯆꯍꯤꯗ
ꯅꯦꯠ ꯅꯨꯉꯥꯏꯇꯦ ꯎꯝ ꯑꯗꯨꯗꯤ ꯑꯣ ꯃꯦ ꯀꯝ ꯐꯝꯒ ꯀꯩ ꯅ ꯑꯦꯁꯦ ꯁꯤꯒꯔꯒ ꯑꯣꯞ ꯌꯥꯝ ꯊꯣꯛꯑꯦ ꯑꯗꯨꯗ ꯇꯥꯃꯣ ꯑꯦ ꯑꯦꯄ꯭ꯂꯥꯏ ꯇꯥꯃꯣ
ꯈ ꯈꯔ ꯈꯔ ꯇꯧꯕꯅꯤꯅ ꯑꯗꯨꯁꯨ ꯑꯁ ꯍꯥꯏꯕ ꯌꯥꯗ꯭ꯔꯕꯅꯤꯅꯦ ꯁꯤꯁꯨ
ꯀꯩꯒꯤ
ꯁꯤꯒꯨꯝꯕ ꯀꯩꯅꯣꯁꯨ ꯋꯥꯗꯕꯅꯤꯅꯦ ꯑꯦ ꯋꯥꯗꯕ ꯁꯥꯕ ꯌꯥꯗꯕꯅꯤꯅꯦ ꯁꯦꯟꯁꯤꯇꯤꯞ ꯑꯣꯏꯕ ꯑꯃꯨ ꯎꯝ ꯑꯣ ꯑꯩ ꯍꯣꯔꯦꯟ ꯍꯥꯏꯕꯤꯒꯦ ꯑꯗꯨꯒ ꯑꯦꯟꯗꯟꯁꯤꯡꯗꯣ ꯁꯦꯟꯁꯤꯇꯤꯞ ꯑꯣꯏꯕ ꯋꯥꯔꯤꯁꯤꯡꯁꯨ ꯁꯥꯕ ꯌꯥꯗꯦꯕ
ꯑꯩ ꯍꯧꯖꯤꯛꯀꯥꯟ ꯁꯤ ꯖꯤ ꯑꯦꯜꯒꯤ ꯐꯣꯔꯝ ꯐꯤꯜ ꯑꯞ ꯇꯧꯕꯤꯕꯅꯦ ꯈꯪꯗꯦ ꯀꯃꯥꯏꯅ ꯇꯧꯅꯤꯣ ꯅ ꯂꯩꯔꯁꯨ ꯁꯨ ꯄꯥꯗꯕꯤꯗ ꯇꯧꯗꯣꯏꯅꯦ
ꯀꯕꯅꯦ ꯍꯥꯏꯒꯗ
ꯑꯗꯨꯗ ꯂꯥꯏꯔꯤꯛ ꯄꯥꯕ ꯈꯨꯇꯟꯁꯤꯗꯤ ꯑꯩꯗꯣ ꯃꯦꯠꯁꯇ ꯌꯥꯝ ꯁꯣꯜꯂꯦ
ꯎꯝ ꯑꯁ ꯑꯩꯁꯨ ꯑꯗꯨꯗ ꯐꯣꯟ ꯃꯦꯠꯁꯇ ꯂꯤꯡꯉꯗꯤ ꯏꯁꯀꯣꯔꯁꯨ ꯌꯥꯝ ꯐꯕꯅꯦꯕ
ꯍꯣꯏ ꯃꯦꯠꯁꯇꯨ ꯍꯥꯏꯔꯗꯤ ꯔꯤꯖꯅꯤꯡꯁꯨ ꯑꯗꯨꯝ ꯌꯥꯕꯅꯦꯕ
ꯎꯝ ꯔꯤꯖꯅꯤꯡꯕꯨꯗꯤ ꯌꯥꯝ ꯂꯨꯕ ꯍꯪꯗꯕꯅꯤ ꯔꯤꯖꯅꯤꯡꯗꯨꯗꯤ ꯑꯗꯨ ꯂꯥꯏꯕꯅꯦ
ꯑꯗꯨ ꯃꯦꯁꯤꯀꯣ
ꯑꯗꯨꯝ ꯄ꯭ꯔꯦꯛꯇꯤꯁꯇꯣ ꯇꯣꯏꯅ ꯇꯧꯔꯗꯤ ꯔꯤꯖꯅꯤꯡꯗꯤ ꯌꯥꯝ ꯂꯥꯏꯕꯅꯦ
ꯀꯔꯦꯟ ꯑꯦꯐꯤꯌꯔꯗꯤ ꯁꯨꯄꯥ ꯄꯥꯗꯦꯀꯣ ꯑꯩꯗꯤ
ꯎ
ꯑꯁꯦꯡꯕꯨ ꯐꯔ ꯐꯦ ꯃꯔ ꯂꯥꯛꯄ ꯍꯥ ꯄꯨꯔꯥ
ꯀꯔꯦꯟ ꯑꯐꯦꯔꯁ ꯑꯗꯨꯒꯕ ꯑ ꯑꯗꯨꯒ ꯅ꯭ꯌꯨꯁꯀꯨꯝꯕ ꯃꯦꯒꯥꯖꯤꯟꯒꯨꯝꯕ ꯁꯤꯒꯨꯝꯕ ꯀ ꯈꯔ ꯄꯥꯖꯗꯤ ꯌꯥꯗꯕꯅꯦ
ꯑꯩꯗꯤ ꯁꯨꯡ ꯄ ꯄꯥꯗꯦ ꯀꯩ ꯄꯥꯗꯣꯏꯅꯣ ꯁꯨꯝ ꯌꯦꯡꯉ ꯇꯥꯔꯗꯕꯤꯗꯣ
ꯎꯝ ꯑꯩꯈꯣꯏꯗꯤ ꯀꯣꯆꯤꯡ ꯂꯧ ꯀꯣꯆꯤꯡ ꯂꯧꯔꯨꯕꯗꯣ ꯑꯗꯨꯝ ꯃꯣꯏꯅ ꯄꯤꯔꯛꯑꯦꯕꯀꯣ ꯀꯔꯟ ꯑꯦꯐꯦꯌꯔꯁꯒꯨꯝꯃ ꯀꯩꯀ ꯅꯨꯃꯤꯠ ꯅꯨꯃꯤꯠꯀꯤ ꯑꯗꯨꯝ ꯄꯤꯌꯥꯄ
ꯍꯥꯎꯒꯗꯕꯗꯤ ꯃꯥꯗ꯭ꯔꯦꯒ ꯍꯥꯏꯕꯗꯤ ꯃꯤ ꯌꯥꯝ ꯊꯥꯗꯣꯏꯅꯦꯕꯣ
ꯎꯝ
ꯑꯗꯑꯣ ꯃꯤ ꯑꯇꯩꯗꯤ ꯂꯩꯔ ꯌꯥꯝ ꯄꯥꯔꯝꯒꯅꯤ
ꯄꯥꯖꯕ ꯃꯤꯁꯨ ꯌꯥꯝ ꯂꯩꯕꯅꯤꯗ ꯑꯩꯈꯣꯏꯒꯨꯝꯕ ꯄꯥꯗꯕ ꯌꯥꯝ ꯂꯩ
ꯑꯩꯈꯣꯏꯒꯨꯝꯅ ꯇꯟꯕ
ꯄꯥꯗꯦ
ꯂꯩꯁꯤ